ꯇꯥꯕꯤꯔꯤꯕ꯭ꯔꯣ
ꯇꯥꯕ꯭ꯔꯣ
ꯇꯥꯏꯌꯦ ꯇꯥꯏꯌꯦ ꯇꯥꯗꯕ꯭ꯔꯣ
ꯇꯥꯏ ꯇꯌꯦ ꯆꯠ ꯆꯨꯔꯕ꯭ꯔꯣ ꯐꯝꯃꯒ ꯂꯩꯌꯦ ꯑꯣ ꯆ ꯍꯥꯏꯗꯤ ꯍꯥꯥ
ꯐꯃꯨꯡꯗ ꯂꯩ ꯍꯥꯏꯔꯣꯑꯣ
ꯑꯣ ꯂꯩꯌꯦ
ꯑꯁ ꯍꯧꯖꯤꯛ ꯌꯥꯝ ꯁꯥꯔꯤꯉꯩꯗ ꯉꯁꯤ ꯑꯩꯈꯣꯏ ꯤ ꯍꯋꯥꯏ ꯑꯁꯥꯡꯕ ꯆꯥꯏ
ꯍꯥꯎꯒꯅꯤꯍꯦ ꯑ ꯈꯪꯗꯦ ꯑꯩ ꯑꯗꯨ ꯐ꯭ꯔꯥꯏꯒꯣꯅ
ꯅꯪꯅ ꯊꯣꯡꯕ꯭ꯔꯣ ꯀꯅꯥꯅ ꯊꯣꯡꯕ꯭ꯔꯣ
ꯑꯣꯏꯣꯏꯆꯇꯦꯝ
ꯐꯩ ꯐꯩ ꯍꯧꯖꯤꯛ ꯌꯥꯝ ꯁꯥ ꯁꯥꯥꯔꯤꯉꯩꯕ꯭ꯔꯣ
ꯍ ꯅꯥꯟ ꯃꯥꯗ ꯍꯥꯏꯒꯗꯤꯦ
ꯎꯝ ꯅꯨꯡꯁꯥ ꯊꯣꯛꯄ꯭ꯔꯣ ꯅꯨꯡꯁꯥ ꯁꯥꯕ꯭ꯔꯣ ꯅꯣꯡ ꯇꯥꯕ꯭ꯔꯣ
ꯅꯨꯡꯁꯥ ꯁꯥꯏ ꯑꯗꯣ ꯁꯤꯅꯤꯉꯥꯏ ꯇꯧꯋꯦ ꯃꯄꯥꯟ ꯊꯣꯛꯂꯗꯤ
ꯌꯥꯝ ꯁꯛꯑꯦ ꯑꯩꯈꯣꯏꯗꯁꯨ ꯅꯣꯡ ꯇꯥꯔꯛꯀꯗ꯭ꯔꯥ ꯍꯥꯏꯅ ꯉꯁꯥꯏ ꯍꯣꯏ ꯌꯨꯝꯗ ꯂꯩꯕꯅꯤ ꯑꯦ ꯉꯁꯥꯏ ꯅꯣꯡ ꯇꯥꯒꯦ ꯇꯧꯔꯒ ꯍꯧꯖꯤꯛ ꯐꯖꯅ ꯊꯣꯛꯂꯛꯑꯦ ꯇꯥꯒꯦꯔꯥ ꯍꯥꯏꯅ ꯈꯜꯂꯒ
ꯎꯝ ꯅꯣꯡ ꯇꯥꯔꯗꯤ ꯐꯠꯇꯣꯏꯕ
ꯑꯗ ꯑꯩ ꯣ ꯆꯦꯡ ꯂꯩꯇ꯭ꯔꯕꯒꯤ ꯐꯧ ꯐ ꯐꯧꯒꯤ ꯇꯧꯕꯅꯦꯕ ꯑꯗꯣ ꯅꯣꯡ ꯇꯥꯔꯛꯄꯒꯨꯝ ꯇꯧꯔꯦ ꯑꯃꯨꯛ ꯂꯧꯊꯣꯛꯑꯦ ꯑꯗꯨꯒ ꯍꯧꯖꯤꯛꯅ ꯑꯃꯨꯛ ꯅꯨꯡꯁꯥ ꯐꯖꯅ ꯊꯣꯛꯂꯛꯑꯦ ꯑꯃꯨꯛ
ꯅꯪꯗꯤ ꯌꯨꯝꯗ ꯂꯩꯕ꯭ꯔꯣ
ꯍꯣꯏ ꯌꯨꯝꯗ ꯂꯩꯌꯦ ꯌꯨꯝꯗ ꯅꯨꯡꯉꯥꯏꯅ ꯂꯩꯔꯤ ꯑꯗꯨꯕꯨ ꯌꯨꯝꯗ ꯂꯩꯕꯒꯤ ꯑꯁ ꯍꯥꯥ
ꯈꯨꯨꯟꯗꯔꯥ ꯅꯠꯇ꯭ꯔꯒꯅ
ꯍꯣꯏ ꯈꯨꯟꯗ ꯂꯩꯌꯦꯦ ꯈꯨꯟꯗ
ꯑꯣ ꯑꯣ
ꯊꯕꯛ ꯌꯥꯝ ꯂꯩꯌꯦꯣꯏ ꯑꯩꯈꯣꯏꯗꯤ
ꯅꯪꯗꯤ ꯀꯗꯥꯏꯗ ꯀꯩ ꯀꯔꯤ ꯈꯨꯟꯗꯒꯤꯅꯣ
ꯀꯣ ꯅ ꯉꯥꯡꯅꯁꯦ ꯑꯩꯗꯤ ꯃꯃꯟ ꯃꯔꯨꯗꯀꯣ ꯃꯅꯨꯡꯗ ꯈꯛꯇ ꯂꯩꯕꯅꯤ ꯅꯨꯡꯁꯥ ꯊꯣꯛꯂꯛꯄꯒꯤ ꯃꯄꯥꯟ ꯊꯣꯛꯄ ꯌꯥꯗ꯭ꯔꯦ
ꯑꯣ ꯑꯣ
ꯅꯪꯗꯤ ꯑꯗꯨꯝ ꯐꯃꯨꯡꯗ ꯂꯩꯔꯒ ꯐꯣꯟ ꯌꯦꯡꯒ ꯂꯩꯕ꯭ꯔꯣ
ꯑꯥ ꯐꯣꯟꯣꯟꯁꯨꯄꯣ ꯈꯥꯏ ꯅ ꯑ ꯇꯧ ꯑꯣꯏꯣꯏ
ꯄꯥꯏꯃꯅꯤꯕꯠꯇꯗ ꯑ ꯐ꯭ꯔꯦꯁ ꯃꯅꯗ ꯊꯥꯡꯝꯕꯣꯗꯗꯤ
ꯎꯝ ꯊꯝꯂꯒ ꯑ ꯏꯪꯕ ꯂꯩꯔꯒ ꯄꯥꯏꯕꯅꯦ
ꯑ ꯑ ꯑꯗꯨꯗꯤ ꯐꯩꯅꯦ ꯍꯦꯟ ꯃꯅꯥꯛꯇꯔꯣ ꯍꯦꯟ ꯃꯅꯥꯛꯇ ꯂꯩꯕ꯭ꯔꯣ
ꯎꯝ
ꯀꯜꯂꯦꯅꯤꯅ ꯁꯥꯕꯗꯤ ꯇꯥꯕꯅꯦ
ꯑꯗꯨ ꯅꯠꯇ꯭ꯔꯗꯤ ꯁꯤꯒꯅꯤꯍꯦ
ꯁꯥꯗ꯭ꯔꯗꯤ ꯀꯔꯤꯅꯣ
ꯎꯝ ꯌꯨꯕ ꯂꯣꯏꯔꯒ ꯀꯩꯅꯣ ꯏꯔꯨꯕ ꯂꯣꯏꯔꯕ ꯃꯇꯝꯗꯁꯨ ꯀꯩꯅꯣ ꯁꯤꯅꯤꯉꯥꯏ ꯇꯧꯋꯦ ꯁꯥꯕꯅ
ꯎꯝ
ꯏꯁꯤꯡ ꯄꯥꯎ ꯁꯥꯎꯋꯦ ꯍꯧꯖꯤꯛꯀꯥꯟꯁꯦ
ꯅꯪꯗꯤ ꯊꯕꯛ ꯆꯠꯊꯣꯛꯇꯕ꯭ꯔꯣ ꯉꯁꯤ ꯌꯨꯝꯗ ꯑꯗꯨꯝ ꯂꯩꯕ꯭ꯔꯣ
ꯑꯥ
ꯎꯝ ꯊꯕꯛ ꯂꯩꯇꯕ꯭ꯔꯣ ꯂꯩꯔꯁꯨ ꯇꯟꯕꯒꯤꯔꯣ ꯑꯦ
ꯑꯣ ꯇꯂꯦ ꯆꯅꯤꯡꯉꯥꯏ
ꯅꯨꯡꯁꯥ ꯃꯔꯔꯛꯇ ꯆꯠꯅꯤꯡꯗꯦ ꯍꯥꯏꯕꯗꯣ
ꯎꯝ
ꯑꯁ ꯑꯩꯁꯨ ꯍꯧꯖꯤꯛ ꯄꯣꯊꯥꯒꯤ ꯇꯧꯔꯤꯌꯦꯦ ꯣꯡꯁꯥ ꯁꯥꯥꯕꯣꯟꯕꯗꯨꯗ ꯌꯨꯝ ꯃꯅꯥꯀ ꯅꯥꯄꯤ ꯃꯌꯥꯝ ꯍꯧꯕ ꯑꯗꯨ ꯐꯣꯏꯗꯣꯛꯑꯒ ꯍꯧꯖꯤꯛ ꯅꯨꯡꯁꯥ ꯀꯟ ꯃꯟꯕꯗꯨꯗ ꯄꯣꯊꯥꯕ ꯂꯥꯛꯑꯣ ꯍꯥꯏꯅ ꯂꯥꯛꯄꯅꯦ
ꯑꯁ ꯃꯤ ꯃꯆꯥꯗꯤ ꯀꯩꯅꯅꯦ ꯊꯕꯛꯇ ꯁꯨꯔꯦꯗꯅ
ꯊꯕꯛ ꯌꯥꯝ ꯆꯤꯜꯂꯦ ꯅꯨꯡꯁꯥ ꯁꯥꯗ꯭ꯔꯗꯤ ꯑꯗꯨꯝ ꯁꯨꯒꯗꯧꯕꯗꯣ ꯅꯨꯡꯁꯥ ꯌꯥꯝ ꯁꯥꯃꯟꯕꯗꯨꯗ ꯉꯝꯗ꯭ꯔꯕ ꯑꯌꯨꯛ ꯑꯩꯈꯣꯏꯗꯤ ꯑꯌꯨꯛ ꯉꯟꯇ ꯉꯝꯇ ꯆꯥꯛ ꯆꯥꯕꯕꯁꯤ ꯑꯃꯨꯛ ꯆꯥꯛ ꯂꯥꯝꯒꯦ ꯇꯧꯔꯦ ꯅꯣꯏꯗꯤ ꯄꯨꯡ ꯀꯌꯥꯗ ꯆꯥꯕ꯭ꯔꯣ꯭ꯔ
ꯍꯧꯖꯤꯛ ꯆꯥꯒꯦ ꯇꯧꯕ ꯑꯩꯈꯣꯏ ꯍꯧꯖꯤꯛ
ꯑꯌꯨꯛꯀꯤ ꯆꯥꯛ ꯆꯥꯗ꯭ꯔꯤꯕ꯭ꯔꯣ ꯑ ꯊꯦꯡꯉꯦ
ꯎꯝ ꯒꯦꯁꯇ꯭ꯔꯤꯛ ꯐꯥꯔꯝ ꯇꯧꯔꯤꯅꯦ
ꯕꯤꯁꯇ꯭ꯔꯤꯛ ꯐꯥꯔꯝ ꯈꯔ ꯇꯧꯒꯦ ꯇꯧꯕ ꯑꯗꯨꯒꯤ
ꯐꯖꯅ ꯆꯥꯕ ꯊꯛꯄꯗꯤ ꯐꯖꯅ ꯇꯧꯒꯗꯕꯅꯦ
ꯏꯟꯁꯥꯡ ꯍꯔꯗꯤ ꯆꯅꯤꯡꯉꯥꯏ
ꯍꯥꯎ꯭ꯔꯁꯨ ꯍꯥꯎꯗ꯭ꯔꯁꯨ ꯌꯦꯟ ꯁꯗ ꯌꯦꯟ ꯥꯡ ꯆꯍꯒ ꯗꯕꯅꯤ ꯀꯅꯤ
ꯈꯪ꯭ꯔꯦ
ꯆꯂꯧꯔꯦꯗꯤ ꯌꯥꯔꯔꯣꯏꯍꯦ ꯍꯥꯎꯕ ꯈꯛꯇꯪ ꯆꯥꯒꯦ ꯍꯥꯏꯕꯗꯤ ꯌꯥꯔꯨꯍꯦ ꯅꯪꯁꯨ ꯅꯠꯇ꯭ꯔꯣ ꯍꯥꯎꯕꯁꯨ ꯆꯥꯒꯗꯕ ꯍꯥꯎꯗꯕꯁꯨ ꯆꯥꯒꯗꯕꯅꯤ ꯂꯣꯏꯅ ꯇꯪꯒꯗꯕꯅꯦ
ꯍꯥꯎꯕ ꯆꯅꯤꯡ ꯑꯩꯁꯦ
ꯑ ꯑꯗꯨꯗꯤ ꯌꯥꯔꯣꯏ ꯍꯛꯆꯥꯡꯒꯤꯁꯨ ꯐꯔꯔꯣꯏ ꯑꯜꯗꯤ ꯑꯍꯥꯎꯕ ꯈꯛꯇꯪꯗꯤ ꯌꯥꯔꯣꯏꯅ ꯁꯨꯅ ꯆꯥꯒꯗꯕꯅꯦ
ꯃꯣꯁꯀꯤꯇꯣ ꯌꯥ ꯃꯅꯤꯕꯒꯤ ꯀꯥꯏꯅ ꯑꯩ ꯆꯥꯛ ꯆꯥꯕ ꯎꯝ ꯆꯃꯤꯡꯁꯤꯡꯁꯨ ꯂꯣꯏꯅꯃꯛ ꯆꯠꯊꯣꯛꯈ꯭ꯔꯦ ꯃꯣꯏꯅ ꯑꯥꯎ
ꯍꯥꯠꯇꯣꯛꯑꯣ ꯀꯥꯡꯗꯤ ꯍꯥꯠꯇꯣꯛꯀꯗꯕꯅꯦ
ꯃꯣꯏꯅ ꯑꯩ ꯆꯥꯈ꯭ꯔꯦ ꯑꯩ ꯆꯠ ꯆꯕ ꯃꯤꯌꯥꯝꯁꯨ ꯆꯠꯊꯣꯛꯈ꯭ꯔꯦ ꯃꯣꯏ
ꯃꯉꯥꯡꯁꯤꯡꯗꯤ ꯕꯦꯔꯥꯅꯍꯦ ꯑꯩꯈꯣꯏꯒꯤ ꯏ ꯂꯧ ꯑꯩꯈꯣꯏꯗ ꯄꯤꯕ ꯕꯦꯔꯥꯅꯦ ꯃꯣꯏꯗꯣ ꯆꯥꯍꯟꯕ ꯌꯥꯗꯦ ꯅꯪꯒꯤ ꯏꯗꯣ ꯍꯥꯠꯇꯣꯛꯑꯣ
ꯍꯥꯠꯇꯣꯛꯞꯀꯦ ꯇꯧꯕ ꯃꯣꯏꯁꯨ ꯆꯠꯊꯣꯛꯈ꯭ꯔꯦ
ꯕꯤꯔꯅꯤꯁꯤ ꯀꯥꯟ ꯁꯨꯁꯦ ꯑ
ꯍꯩꯅꯧ ꯀꯩꯅꯣꯅꯦ ꯃꯨꯟꯗꯕ ꯆꯠꯅꯤꯡꯉꯦ ꯍꯧꯖꯤꯛ ꯑꯩ ꯃꯣꯔꯣꯛꯀ ꯍꯥꯞꯆꯤꯤꯟꯂꯗꯨꯅ
ꯑꯁ ꯑꯗꯨ ꯃꯇꯝꯗꯣ ꯍꯦꯟꯈ꯭ꯔꯕ ꯃꯥꯜꯂꯦ ꯍꯧꯖꯤ ꯇꯤ ꯂꯣꯏꯅ ꯃꯨꯟꯈ꯭ꯔꯦ ꯑꯩꯈꯣꯏ ꯌꯨꯝꯗꯁꯨ ꯂꯣꯏꯅ ꯃꯨꯟꯈ꯭ꯔꯦ ꯑꯗꯣ ꯑꯩꯈꯣꯏꯒꯤ ꯌꯨꯝꯒꯤꯗꯤ ꯆꯥꯕ ꯌꯥꯗꯦ ꯇꯤꯟ ꯉꯥꯛꯇ ꯂꯩꯌꯦ ꯇꯤꯟꯅ ꯆꯥꯕꯗꯨꯗ ꯑꯩꯈꯣꯏ ꯆꯥꯅꯤꯡꯉꯥꯏ ꯂꯩꯇ꯭ꯔꯦ ꯃꯤ ꯆꯥꯅꯤꯉꯥꯏ ꯈꯪꯗꯦ ꯈꯨꯟꯒꯤ ꯑꯗꯨ ꯂꯣꯏꯅꯃꯛ ꯇꯧꯋꯦ ꯇꯤꯟ ꯇꯤꯟꯁꯤꯡꯅ ꯂꯣꯏꯅ ꯆꯠꯊꯣꯛꯈ꯭ꯔꯦ ꯑꯗꯣ ꯑꯩꯈꯣꯏ ꯆꯥꯅꯤꯡꯉꯥꯏ ꯂꯩꯇ꯭ꯔꯤ
ꯃꯟꯗꯕꯃ ꯇꯝꯗ ꯆꯥꯋꯣꯅꯦ ꯌꯦꯖꯗꯤꯦ
ꯑꯗꯨ ꯃꯨꯟꯗꯕ ꯃꯇꯝꯁꯨ ꯑꯗꯨꯝ ꯇꯤꯟꯜꯂꯌꯦ ꯀꯔꯤꯔꯥ ꯈꯪꯗꯦ ꯑꯩꯈꯣꯏꯅ ꯇꯪꯈꯥꯏ ꯆꯥꯔꯦ ꯇꯤꯟꯅ ꯇꯪꯈꯥꯏ ꯆꯥꯔꯦ ꯍꯩꯅꯧ ꯃꯆꯥꯗꯨꯗ ꯑꯗꯣ ꯈꯔꯗꯤ ꯆꯥꯅꯤ ꯐꯥꯎ ꯂꯩꯇꯕꯅꯦ ꯈꯔꯅ ꯇꯪꯈꯥꯏ ꯇꯪꯈꯥꯏ ꯆꯥꯕ ꯌꯥꯏ ꯈꯔꯅꯗꯤ ꯑꯃꯐꯥꯎ ꯌꯥꯗꯕꯅꯦ ꯌꯥꯝ ꯍꯥꯎꯃꯟꯕꯒꯤꯔ ꯈꯪꯅꯩ ꯍꯥ
ꯁꯦꯔꯤꯡ ꯇꯧꯒꯗꯕꯅꯦ ꯑꯗꯨꯗꯤ
ꯑꯣ ꯈꯪꯉꯦ ꯑ ꯑꯗꯨꯒꯤ ꯑꯗꯨꯗꯤ ꯇꯧꯔꯤꯔ ꯈꯪꯗ꯭ꯔꯦ ꯒ꯭ꯌꯥꯟ ꯇꯥꯗ꯭ꯔꯦ ꯑꯩꯈꯣꯏ ꯆꯥꯗ꯭ꯔꯤꯉꯩꯩꯅ ꯃꯣꯏꯅ ꯍꯥꯟꯅ ꯆꯥꯊꯣꯛꯑꯒ ꯂꯩꯔꯝꯃꯦ ꯀꯔꯤ ꯎꯄꯥꯏ ꯂꯩꯇꯦ
ꯃꯄꯨꯗꯤ ꯆꯥꯕ ꯐꯪꯗ꯭ꯔꯅꯦ ꯑꯗꯨꯗꯤ
ꯎꯝ ꯃꯄꯨ ꯆꯥꯕ ꯐꯪꯗ꯭ꯔꯦ
ꯎꯝ ꯎꯝ
ꯃꯔꯔꯣꯛꯛ ꯃꯔꯣꯛ ꯁꯨꯕꯗꯣ ꯑꯗꯨꯒ ꯍꯥꯞꯄꯗꯤ ꯇꯣꯠꯂꯒ ꯆꯥꯕꯗꯣ ꯍꯥꯎꯕꯅꯦ
ꯑ ꯃꯗꯕꯗꯥꯎ ꯆꯅꯤꯡ
ꯍꯣꯏ ꯃꯟꯗꯕꯗ ꯑꯋꯥꯅꯦ ꯑꯗꯨ ꯃꯇꯝ ꯃꯇꯝ ꯂꯩꯕ ꯅꯝꯃꯦ ꯨꯝ ꯑꯗꯨꯋꯥꯏꯗ ꯆ ꯍꯧꯖꯤꯛ ꯊꯥ ꯑꯅꯧꯕ ꯑꯃꯨꯛ ꯂꯥꯛꯈ꯭ꯔꯦ꯫ ꯂꯣꯏꯔꯝꯗꯥꯏ ꯑꯣꯏꯔꯦ ꯍꯧꯖꯤꯛꯇꯤ ꯂꯣꯏꯔꯝꯗꯥꯏ꯫
ꯑꯣ ꯑꯩꯗꯤ ꯀꯩꯅꯣꯅꯦ ꯆꯥꯕ ꯐꯪꯗꯦꯅꯦ꯫
ꯆꯥꯕ ꯐꯪ ꯆꯥꯕ ꯐꯪꯅꯤꯉꯩ ꯊꯤꯕ ꯆꯠꯂꯣ꯫ ꯃꯇꯝ ꯂꯣꯏꯗ꯭ꯔꯤꯉꯩꯗ ꯆꯥꯕ ꯐꯪꯅꯤꯉꯥꯏ ꯊꯤ ꯊꯤꯕ ꯆꯠꯂꯣ꯫
ꯑꯃꯨꯟꯕꯗꯤ ꯍꯥꯎꯋꯦ ꯍꯥꯎꯋꯦ ꯍꯥꯎꯕꯨꯗꯤ ꯍꯥꯎꯋꯦꯕ ꯑꯗꯣ ꯃꯨꯟꯗꯕꯅ ꯑꯩꯗꯤ ꯄꯥꯎ
ꯍꯣꯏ ꯃꯥꯅꯦ ꯑꯩꯈꯣꯏ ꯂꯩꯁꯥꯕꯤꯁꯤꯡ ꯗꯤ ꯇꯧ ꯏꯃꯥꯅ ꯃꯨꯟꯕ ꯆꯥꯅꯤꯡꯕ ꯑꯩꯈꯣꯏꯅ ꯈꯔ ꯃꯨ ꯑ ꯃꯨ ꯌꯥꯝ ꯌꯥꯝ ꯃꯟꯕꯅꯠ ꯅꯠꯇꯕꯤ ꯑꯃ ꯑꯁꯪꯕ ꯅꯠꯇ꯭ꯔꯕ ꯀꯔꯤ ꯑꯉꯥꯎ ꯂꯩꯕꯗꯣ ꯈꯔ ꯃꯨꯟꯒꯦ ꯃꯨꯟꯒꯦ ꯇꯧꯕꯗꯣ꯫ ꯑꯗꯨ ꯃꯇꯝꯗꯣ ꯍꯥꯎꯕꯅꯤꯕ꯫ ꯁꯤꯟꯇꯛ ꯇꯧꯔꯒꯀꯣ꯫
ꯌꯣꯡꯆꯥꯛ ꯀꯩꯅꯣꯝ ꯇꯧꯕꯒꯤ ꯀꯩꯅꯣꯝ ꯇꯧꯕꯗꯣ꯫ ꯌꯣꯡꯆꯥꯛ ꯍꯤꯕꯗꯣ ꯑꯗꯨꯅ ꯇꯧꯔꯒ ꯃꯣꯔꯣꯛ ꯍꯥꯞꯆꯤꯜꯂꯒ ꯀꯩꯅꯣ ꯆꯥꯅꯤꯡꯉꯦ ꯆꯥꯅꯤꯡꯉꯦ꯫
ꯍꯥꯎꯕꯅꯤ ꯍꯥꯎꯕꯅꯤ꯫
ꯎꯝ꯫ ꯐꯔꯦ ꯑꯗꯨꯗꯤ ꯊꯝꯃꯒꯦꯀꯣ꯫ ꯊꯝꯃꯒꯦꯀꯣ꯫
ꯃꯤꯅꯤꯠ ꯇꯥꯈ꯭ꯔꯦꯕ ꯃꯤꯅꯤꯠ
ꯑꯁ ꯅꯪꯁꯤ ꯁꯨꯕꯀꯣ ꯀꯔꯤꯅꯣ꯫ ꯕꯔꯅꯦꯍꯦ꯫ ꯅꯪ ꯕꯦꯔꯥꯅꯦꯍꯦ ꯑꯩꯅ ꯋꯥꯔꯤ ꯐꯖꯕ ꯁꯥꯔꯒ ꯂꯩꯌꯦ ꯑꯗꯨꯒ ꯅꯪꯅ ꯀꯔꯤꯅꯣ ꯑꯩ ꯒ꯭ꯌꯥꯟ ꯇꯥꯗꯦ ꯇꯧꯔꯤꯁꯤꯕꯣ꯫ ꯑꯩꯗꯤ ꯐꯖꯅ ꯉꯥꯡꯉꯒ ꯂꯩꯔꯦ ꯅꯪꯅ ꯑꯩꯒꯤ ꯋꯥꯔꯤꯁꯦ ꯇꯥꯗꯕ ꯃꯥꯜꯂꯦꯀꯣ꯫ ꯀꯔꯤꯅꯣ ꯈꯪꯗꯦꯍꯦ꯫
ꯇꯥꯏꯌꯦ ꯌꯥꯝꯃꯟꯅ ꯇꯥꯏꯌꯦ ꯑꯩ꯫
ꯇꯨꯝꯕꯗꯨꯗ ꯋꯥꯔꯤ ꯁꯥꯔꯒ ꯂꯩꯕ꯭ꯔꯥ ꯒ꯭ꯌꯥꯟ ꯇꯥꯗꯦ꯫ ꯍꯧꯖꯤꯛ ꯆꯥꯛ ꯆꯥꯔꯅꯤ ꯍꯥꯏꯕ꯭ꯔꯣ ꯅꯪ꯫
ꯆꯥꯒꯦ ꯇꯧꯕ ꯑꯗꯨꯒꯤ ꯈꯪꯗ꯭ꯔꯦ ꯆꯥꯅꯤꯡꯕꯁꯨ ꯐꯥꯎ ꯐꯥꯎꯗꯦ꯫
ꯒꯌꯥꯟ ꯇꯥꯗꯦ ꯑꯁ ꯑꯩꯗꯤ ꯇꯜꯂꯦꯕ ꯍꯧꯖꯤꯛ ꯈꯔ ꯂꯩꯔ ꯒ ꯑꯩꯁꯨ ꯑꯃꯨꯛ ꯊꯕꯛ ꯍꯧꯈ꯭ꯔꯅꯤ꯫ ꯁꯃꯟꯕꯗꯨꯗ ꯄꯣꯊꯥꯕꯋꯥꯅꯦ꯫ ꯕ ꯍꯧꯖꯤꯛ ꯈꯔ ꯂꯩꯔꯗꯤ ꯑꯩꯁꯨ ꯊꯣꯛꯈ꯭ꯔꯗꯣꯏꯅꯦ꯫
ꯅꯨꯡꯁꯥ ꯃꯔꯛꯇ ꯑꯃꯨꯛ ꯅꯨꯡꯉꯥꯏꯅ ꯂꯩꯔꯨ ꯗꯣꯏꯅꯦ ꯒꯌꯥꯟ ꯇꯥꯗꯦ꯫ ꯊꯕꯛ ꯌꯥꯝꯃꯟꯕꯗꯨꯗ ꯀꯣꯛ ꯉꯥꯎꯋꯦ꯫
ꯏꯚꯤꯅꯤꯡꯗ ꯀꯣꯜ ꯇꯧꯁꯦꯀꯣ ꯑꯗꯨꯗꯤ꯫
ꯏꯕꯤꯅꯤꯡꯔ ꯅꯨꯡꯗꯥꯡꯔ ꯀꯔꯤꯔ ꯈꯪꯗꯦ ꯑꯗꯨꯝ ꯇꯧꯕꯁꯨ ꯌꯥꯏ ꯇꯧꯗꯕꯁꯨ ꯌꯥꯏ ꯀꯔꯤꯁꯨ
ꯅꯪ ꯇꯧꯅꯤꯕ ꯃ